ꯌꯥꯎ
ꯌꯥꯔꯦ ꯀꯣ ꯍꯧꯖꯤꯛꯇꯤ ꯍꯥꯥ
ꯇꯨꯝꯅꯤꯡꯕꯅ ꯂꯣꯏꯔꯦꯍꯦ
ꯇꯨꯝꯃꯣ ꯅꯍꯥꯛ ꯇꯨꯝꯃꯣ ꯑꯗꯨꯗꯤ
ꯑꯩꯁꯨ ꯇꯨꯝꯒꯦ ꯇꯧꯔꯒ ꯃꯄꯥ ꯍꯜꯂꯛꯕꯒ ꯃꯄꯥꯒ ꯇꯨꯝꯈ꯭ꯔꯦ
ꯃꯁꯨ
ꯎꯝ
ꯎꯝ ꯏꯔꯨꯕ ꯂꯣꯏꯔꯕꯣ
ꯑꯩꯔꯣ ꯉꯁꯥꯏꯅ ꯂꯣꯏꯈꯔ꯭ꯦ
ꯑꯩꯒꯤ ꯐꯣꯟꯁꯦ ꯁꯨꯡꯌꯥ ꯌꯥꯗꯦꯅꯦ ꯆꯥꯔꯖ ꯆꯥꯔꯖꯤꯡ ꯆꯪꯗꯦ
ꯎꯝ ꯕꯦꯔꯥ ꯂꯩꯔꯝꯒꯅꯤ
ꯉꯁꯥꯏ ꯑꯌꯨꯛꯇꯒꯤ ꯆꯥꯔꯖ ꯇꯧ ꯇꯧꯔꯒ ꯐꯣꯔꯇꯤ ꯇꯨ ꯈꯛꯇ ꯂꯩꯔꯦ
ꯄꯣꯈꯥꯏꯔꯅꯤ ꯅꯪꯒꯤ ꯐꯣꯟꯗ ꯀꯨꯏꯔꯔꯣꯏ
ꯄꯣꯛꯈꯥꯏꯔꯗꯤ ꯃꯤ ꯃꯌꯥꯝ ꯁꯤꯕ ꯇꯥꯔꯦ
ꯑꯥ
ꯌꯥꯗꯦ ꯐꯣꯟ ꯁꯥꯃꯟꯕꯒꯤ
ꯍꯥꯏꯥꯏꯗꯅꯨ ꯊꯃꯣ
ꯄꯥ ꯉꯝꯗꯦ ꯍꯥ
ꯅꯗꯅ ꯀꯁꯤ ꯀꯥꯏꯗ
ꯄꯥꯕꯗꯣ ꯐꯖꯅ ꯇꯥꯗꯕ ꯑꯗꯨꯒꯤ
ꯎꯝ ꯑ ꯐꯥꯎꯝꯕꯔ
ꯉꯁꯥꯏ ꯅꯨꯄꯥ ꯑꯃꯗ ꯑꯩꯅ ꯅꯪ ꯅꯥꯀꯣꯡ ꯄꯪꯉꯦ ꯍꯥꯏꯔꯒ ꯃꯥ ꯁꯥꯎꯋꯦ
ꯍ
ꯇꯥꯗꯦ ꯇꯥꯗꯦ ꯑꯗꯨꯨꯝ ꯍꯥꯏꯕꯒꯤ ꯅꯪ ꯅꯥ ꯄꯪꯕ ꯃꯥꯜꯂꯦ ꯍꯥꯏꯔꯒ ꯆꯠꯂꯣ ꯍꯦ ꯍꯥꯏꯅ ꯐꯖꯅ ꯁꯥꯥꯎ